ꯑꯝ ꯆꯥꯔꯦ
ꯑ ꯀ꯭ꯔꯤꯝꯊꯦꯟ ꯆꯥꯔꯒ
ꯉꯥꯁꯤꯗꯤ ꯑꯥ
ꯉꯥꯁꯤ ꯌꯦꯟ ꯆꯥꯏꯌꯦ ꯍꯣꯏꯗ ꯑꯩꯈꯣꯏꯗꯤ ꯗꯜ ꯀ ꯀꯣꯕꯤ ꯆꯥ꯫
ꯎꯝ ꯌꯥꯝ ꯃꯥ
ꯑꯁ ꯀꯔꯝ ꯀꯝ ꯇꯧꯔꯤꯒꯦ ꯅꯨꯡꯉꯥꯏꯔꯤꯕꯣ꯫
ꯎ ꯅꯨꯡꯉꯥꯏꯕꯅ ꯇꯨꯝꯅꯤꯡꯕꯅꯗ꯭ꯔꯦ ꯕꯁꯨ ꯌꯦꯡꯉꯔꯣꯏ
ꯎꯝ
ꯑꯩ ꯏꯟꯇ꯭ꯔꯦꯁ
ꯀꯃꯥꯏꯅ ꯀꯩꯅ ꯀꯩꯅꯣ ꯣꯂꯤꯔꯣꯏꯕ ꯀ꯭ꯔꯤꯒꯤꯗꯣ ꯀ꯭ꯔꯤꯒꯦ
ꯌꯦꯡꯅꯤꯡꯗ꯭ꯔꯕ
ꯎꯝ꯫ ꯑ ꯕꯣꯜ ꯑꯅꯤ ꯃꯈꯥꯏ ꯑꯅꯤ ꯃꯈꯥꯏꯒꯤꯗꯨ ꯌꯦꯡꯗꯔꯁꯨ ꯇꯔꯨꯛ ꯃꯈꯥꯏꯗꯨꯗꯤ ꯌꯦꯡꯕ ꯌꯥꯅꯤꯅ
ꯑꯅꯤꯛꯇ ꯌꯦꯡꯒꯣ꯫
ꯑꯅꯤꯃꯛꯀꯤ ꯌꯦꯡꯅꯤꯡꯉꯦ
ꯑꯗꯨꯕꯨ ꯈꯪꯗꯦ
ꯎꯝ ꯑꯩ꯫
ꯏꯟꯑꯣꯗꯤꯕꯜ ꯀꯩꯗꯧ ꯂꯩꯕ꯭ꯔꯣ ꯅꯪꯗꯤ ꯉꯁꯥꯏꯗꯒꯤ ꯋꯥꯔꯤ ꯁꯥꯟꯅꯕ꯭ꯔꯣ꯫
ꯇꯥꯕ꯭ꯔꯣ ꯍꯁ ꯑꯩ ꯑꯩ ꯈꯪꯕ꯭ꯔꯣꯅꯦ ꯅꯪꯕꯣ ꯑꯩ ꯅꯪꯈꯪꯗꯦ
ꯑꯗꯨ ꯋꯥꯔꯤ ꯁꯥꯟꯅꯕ꯭ꯔꯣ ꯍꯥꯏꯕꯅꯦ
ꯍꯥ꯫ ꯍꯣꯏ ꯍꯣꯏ ꯑꯩ ꯏꯃ ꯀꯣ ꯂꯥꯛꯄꯀꯣ ꯁꯤ ꯑꯩꯗꯤ ꯁꯤꯗ ꯍꯥꯏꯕꯅꯦ꯫ ꯑꯣ ꯆꯦꯆꯦ ꯍ ꯍꯣꯏ ꯍꯣꯏ ꯋꯥꯔꯤ ꯁꯥꯟꯅꯕꯀꯣ ꯑꯍ
ꯑꯗꯨ ꯁꯥꯟꯅꯕ ꯇꯟꯕꯤ ꯁꯥꯟꯅꯗꯦ ꯇꯜꯂꯦ
ꯀꯩꯒꯤꯅꯣꯅꯦ
ꯀꯃꯦꯜꯇ꯭ꯔꯦꯁ ꯂꯩꯇꯦ
ꯎꯝ
ꯇꯨꯝꯅꯤꯡꯉꯦ ꯑꯩꯁꯦ ꯑꯁ ꯅꯨꯡꯗꯥꯡꯁꯦ ꯌꯥꯝ ꯉꯟ ꯉꯟꯅ ꯇꯨꯝꯅꯤꯉ ꯇꯧꯋꯦ
ꯆꯥꯛ ꯇꯤ ꯄꯨꯡ ꯀꯌꯥ ꯆꯥꯕ꯭ꯔꯣ
ꯁꯥꯏꯅ ꯆꯕꯅꯦ
ꯆꯥꯗꯤꯌꯦ
ꯃꯆꯤꯟ ꯊꯤꯒꯤꯅꯨ
ꯀꯩꯅꯨ ꯍꯥꯎ ꯀꯣꯕꯤꯗꯨ ꯐ꯭ꯔꯥꯏ ꯇꯧꯔꯤ ꯍꯧꯖꯤꯛ
ꯊꯥꯎꯗ ꯇꯥꯎꯕ꯭ꯔꯥ ꯀꯣꯕꯤꯗꯣ
ꯑꯍ ꯑ ꯏꯁꯤꯡ ꯉꯧꯔꯤꯕꯅꯦ
ꯎꯝ ꯃꯥꯜꯂꯝꯅꯤ ꯑꯣ ꯊꯥꯎꯗ ꯏꯁꯤꯡ ꯉꯧꯕꯀꯣ ꯍꯥꯎꯕꯅꯤꯅꯦ
ꯅꯤꯅꯦ ꯑꯁ ꯊꯥꯎꯗꯣ ꯊꯥꯎ ꯍꯥꯞꯇꯦ ꯏꯁꯤꯡꯉꯧꯕꯗꯣ
ꯎꯝ
ꯊꯥꯎ ꯍꯥꯞꯇꯕꯤꯗ ꯏꯁꯤꯡ ꯉꯧꯕ ꯇꯣꯉꯥꯟꯅ ꯂꯩꯕꯅꯦ ꯑꯃꯈꯛ
ꯍꯩꯄꯗꯤ ꯑ ꯄꯪ ꯇꯨꯝ ꯇꯨꯝꯅꯤꯡꯉꯦ ꯑꯩ ꯀꯃꯥꯏꯅ ꯇꯧꯕ꯭ꯔꯣꯀꯣ
ꯎꯝ ꯋꯥꯔ ꯃꯥꯜꯂꯦ ꯋꯥꯔ ꯃꯥꯜꯂꯦ
ꯍꯥꯥ
ꯋꯥꯔꯃꯂꯦ
ꯑꯩꯗ ꯅꯤꯡꯑꯩ ꯄꯪꯇꯣꯝ ꯇꯨꯝ ꯅꯤꯡꯕꯗ
ꯉꯁꯥꯏ ꯀꯗꯥꯏꯗꯅꯣ ꯊꯕꯛ ꯆꯠꯂꯤ ꯍꯥꯏꯕꯣ
ꯑꯩ ꯊꯕꯛ ꯀꯗꯥꯏ ꯆꯠꯇ꯭ꯔꯣ
ꯎꯝ ꯏꯁꯥꯥꯏ ꯊꯕꯛ ꯆꯠꯂꯤꯅꯦ ꯀꯅꯥꯅꯣꯃ ꯍꯥꯏꯔꯛ ꯏꯅꯦ
ꯅꯨꯡꯊꯤꯟꯗ ꯅꯨꯡꯊꯤꯟꯗ
ꯅꯨꯡꯊꯤꯟꯗ ꯀꯅꯥꯅ ꯍꯥꯏꯔꯛꯄ
ꯎꯝ ꯃꯤꯅ ꯍꯥꯏꯔꯛꯄ ꯍꯣꯏ
ꯉꯁꯤꯗꯣ ꯀꯩꯅꯣꯗ ꯆꯥꯛ ꯆꯥꯕ ꯆꯠꯄꯀꯣ
ꯑꯃ ꯀꯩꯅꯣꯔꯣꯝꯗ
ꯆꯥꯛ ꯆꯍꯟꯒꯅꯤ
ꯍꯝꯍꯝꯍꯝ ꯀꯣꯟꯅ ꯍꯥꯏꯕꯤꯔꯒꯦ ꯏꯆꯦꯈꯣꯏꯅ ꯑꯗꯨꯗ ꯉꯁꯤꯗꯤ ꯆꯥꯕ ꯆꯠꯁꯦꯅ ꯍꯥꯏꯕꯀꯣ
ꯑꯁ ꯑꯩ ꯑꯃꯨꯛꯀ ꯀꯩꯅꯣ ꯍꯧꯔꯦꯀꯣ ꯈꯨꯠ ꯍꯥꯒꯠꯆꯕ ꯍꯧꯔꯦ
ꯐꯩꯌꯦ ꯐꯩꯌꯦ ꯅꯣꯏ ꯈꯨꯠ ꯍꯀꯆꯔꯗꯤ
ꯑꯁ ꯁꯤꯗꯤ ꯕꯦꯔꯥꯅꯤꯗ
ꯑ
ꯑꯩꯈꯣꯏ ꯎꯝ ꯍꯌꯦꯡꯗꯦ ꯍꯌꯦꯡꯗꯤꯒꯤꯗꯤ ꯀꯩꯅꯣ ꯂꯧꯔꯕꯣ ꯁꯨꯇꯤ ꯂꯧꯔꯕꯣ ꯍꯌꯦꯡꯒꯤꯗꯤ ꯁꯨꯇꯤ ꯂꯧꯔꯕꯣ
ꯇꯗꯦ
ꯇꯗꯦ ꯍꯌꯦꯡꯒꯤ ꯁꯨꯇꯤ
ꯂꯧꯒꯔ꯭ꯦ ꯑꯧ
ꯑ ꯅꯨꯡꯉꯥꯏꯔꯦꯅꯦ ꯑꯗꯨꯗꯤ
ꯅꯨꯡꯉꯥꯏꯌꯦ
ꯅꯨꯡꯊꯤꯟ ꯆꯨꯞ ꯅꯨꯡꯊꯤꯟ ꯆꯨꯞ ꯇꯨꯝꯕ ꯌꯥꯔꯦ ꯍꯌꯦꯡ ꯕꯣꯜ ꯌꯦꯡꯒꯅꯤ ꯍꯥꯏꯔꯒ ꯁꯨꯇꯤ ꯂꯧꯒꯅꯤ ꯑꯗꯨ ꯕꯣꯜꯁꯨ ꯌꯦꯡꯅꯤꯡꯗꯔ꯭ꯦꯕ ꯑꯗꯨ ꯍꯉꯥꯡ ꯇꯨꯝꯃꯒ ꯉꯟꯅ
ꯈꯪꯗꯦꯅꯦ ꯀꯃꯥꯏꯗꯧꯁꯤꯔꯥ
ꯑꯗꯨ ꯑꯗꯨꯃꯥꯏꯅ ꯍꯧꯒꯠꯂꯁꯨ ꯋꯥꯏꯅꯦ ꯑꯩꯗꯤ ꯃꯌꯥꯏꯗ ꯉꯁꯤꯗꯣ ꯉꯥꯏꯕ ꯉꯝꯃꯗꯤ ꯉꯥꯏꯒꯅꯤ ꯎꯝ ꯑꯗꯨꯒ ꯎꯝ ꯄꯨꯜꯂꯞꯇ ꯍꯤꯡꯃꯤꯟꯅꯕ ꯈꯣꯠꯄ ꯇꯧꯔꯗꯤ ꯅꯨꯡꯉꯥꯏꯇꯧꯅꯀꯣ
ꯑꯥꯎ ꯕꯣꯜ ꯌꯦꯒꯦꯒꯣ
ꯂꯩꯇꯦ ꯁꯤꯡꯖꯨꯒꯨꯝꯕ ꯁꯦꯝꯕ ꯆꯥꯕꯈꯣꯠꯄ ꯇꯧꯕ
ꯎꯝ
ꯎꯝ
ꯀꯝ ꯄ ꯆ ꯆꯠꯂꯅꯦ ꯍꯥꯏꯌꯦ
ꯀꯣꯟꯅ ꯆꯍꯤ ꯃꯔꯤ ꯃꯊꯪꯒꯤ ꯆꯍꯤ ꯃꯔꯤ ꯄꯨꯂꯞꯇ ꯍꯤꯡꯅꯤꯡꯅꯗꯦ
ꯎ ꯐ ꯑꯥ
ꯃꯊꯪꯒꯤ ꯆꯍꯤ ꯆꯍꯤ ꯃꯊꯪ ꯀꯥꯏ ꯇ꯭ꯋꯦꯟꯇꯤꯁ ꯁꯤꯛꯁꯟ ꯁꯕꯦꯟꯇ꯭ꯋꯦꯟꯇꯤ ꯑꯩꯠ ꯇꯨ ꯅꯥꯏꯟ ꯊꯥꯔꯇꯤ ꯊꯥꯔꯇꯤꯗ ꯇꯨ ꯊꯥꯎꯖꯟ ꯊꯥꯔꯇꯤꯗ ꯄꯨꯂꯞ ꯍꯤꯡꯅꯤꯡꯉꯗꯦ
ꯄꯨꯂꯞ ꯍꯤꯡꯅꯤꯡꯉꯗꯤ ꯀꯩꯗꯧꯕ
ꯄꯨꯂꯞ ꯍꯤꯡꯅꯤꯡꯉꯗꯤ ꯁꯣꯝꯗ ꯂꯥꯛꯂꯒ ꯂꯩꯔꯣꯕ
ꯇꯥꯟꯂꯤꯗ ꯃꯄꯥꯟ ꯂꯝꯗ ꯂꯩꯔꯒꯥ
ꯎꯝ
ꯗꯅ
ꯑꯩ ꯃꯈꯣꯟꯅ ꯌꯥꯝ ꯇꯥꯏꯀꯣ ꯍ
ꯑꯩꯈꯣꯏꯒꯤ ꯑꯉꯥꯡꯁꯦ ꯌꯥꯝ ꯂꯥꯡꯕꯅ ꯋꯥꯔꯤ ꯁꯥꯕ ꯌꯥꯗꯦꯅꯦ
ꯆꯠ ꯁꯥꯊꯤ ꯃꯥꯂꯦꯍꯦ ꯉꯥꯁꯤꯗꯤ
ꯁꯥꯎꯅꯤꯡꯉꯦ ꯉꯁꯥꯏꯗꯩꯩ ꯂꯥꯡꯒꯅꯨ ꯍꯥꯏꯕꯅꯦ ꯐꯨꯕꯤꯅꯤꯀꯣ ꯑꯉꯥꯡꯁꯤꯡꯁꯦ
ꯇꯥꯔꯤꯕꯣ ꯅꯪꯒꯤ ꯀꯩꯅꯣꯗ ꯇꯥꯏꯌꯦ ꯇꯥꯏ ꯑꯩꯅ ꯉꯥꯡꯕ ꯂꯣꯏꯔꯒ ꯑꯃꯨ ꯐꯖꯕ꯭ꯔꯣ ꯃꯈꯣꯟꯗ
ꯈꯪꯗꯦꯗ
ꯑꯥ
ꯑꯩꯒꯤ ꯃꯈꯣꯟꯕꯨ ꯑꯩꯅ ꯐꯖꯩ ꯍꯥꯏꯒꯗ꯭ꯔꯣ
ꯐꯖꯥꯔꯝꯅꯤꯗ
ꯀꯗꯥꯏꯗꯒꯤꯅꯣ
ꯑ
ꯑꯩꯗꯤ ꯉꯁꯤꯒꯤꯀꯣ ꯀꯣꯜ ꯑꯃꯐꯥꯎ ꯇ꯭ꯔꯥꯏ ꯇꯧꯗꯣꯔꯤꯅꯦ ꯀꯣꯜ ꯇꯥꯎꯗꯤꯅꯦ ꯇꯥꯟꯕꯒꯤ
ꯉꯁꯥꯏ ꯅꯪꯒꯤ ꯀꯩꯅꯣ ꯄꯩꯁꯥ ꯈꯔ ꯋꯥꯏꯔꯝꯒꯦꯅ ꯃꯤ ꯑꯃ ꯍꯥꯏꯅꯅꯦ ꯑꯩ ꯃꯔꯨꯞ ꯑꯃ ꯄꯤꯔꯕꯅ
ꯅꯪ ꯅꯪ ꯄꯤꯕꯤꯕ ꯌꯥꯗ꯭ꯔꯣ
ꯅꯪ ꯄꯤꯔꯕ
ꯑꯩꯗꯤ ꯄꯤꯗꯦ
ꯆ
ꯉꯁꯤ ꯆꯪꯕꯗ ꯑꯗꯨꯝ ꯄꯩꯁꯥ ꯂꯣꯏꯁꯟꯈ꯭ꯔꯦ ꯑꯩꯗꯤ ꯑꯃꯨꯛꯀ ꯄꯣꯠꯆꯩ ꯂꯩꯕꯗ
ꯑꯆꯥꯥ
ꯌꯨꯝꯒꯤ ꯑꯋꯥꯠꯄ ꯂꯩꯕꯗ ꯀꯣ
ꯎꯝ
ꯑꯃꯨꯛꯀ ꯂꯣꯏꯁꯟꯈꯔꯦꯅꯦ ꯀꯥꯟꯅꯗꯦꯗꯤ
ꯀꯩ ꯀꯩ ꯂꯩꯕꯅꯣꯅꯦ
ꯑꯋꯥꯠꯄꯁꯤꯡꯅ ꯂꯣꯏꯅ ꯂꯩꯕꯀꯣ ꯌꯥꯝ ꯌꯥꯝ ꯂꯩꯁꯜꯂꯒ ꯊꯝꯕꯤꯕ ꯑꯗꯨ ꯃꯆꯤꯠ ꯃꯆꯤꯠ ꯂꯩꯕꯗꯣ ꯄꯩꯁꯥ ꯄꯥꯝꯃꯨꯏꯕ
ꯎꯝ
ꯑꯗꯨꯒꯤ ꯌꯨꯝꯗ ꯋꯥꯠꯄꯈꯩ ꯂꯣꯏꯅ ꯂꯩꯔꯦ
ꯌꯥꯏ ꯌꯥꯏ ꯑꯗꯨꯁꯨ ꯌꯥꯏ
ꯊ ꯊꯪ
ꯐꯕꯗꯤ ꯃꯔꯛ ꯂꯩꯕꯗ ꯄꯨꯂꯞ ꯄꯨꯂꯞ ꯄꯨꯂꯞ ꯂꯩꯁꯤꯟꯕꯗꯤ ꯐꯩ
ꯑꯗꯨꯅ ꯐꯩꯗ ꯃꯆꯤꯠ ꯃꯆꯤꯠ ꯀꯅꯥꯅ ꯂꯩꯗꯣꯏꯅꯣ ꯃꯆꯤꯠ ꯃꯆꯤꯠ ꯂꯩꯕꯗꯨ ꯄꯩꯁꯥ ꯌꯥꯝ ꯇꯤꯡꯕꯅꯤ
ꯎꯝ ꯍꯥ ꯍꯥ
ꯅꯪꯗꯤ ꯑꯃꯗꯣ ꯎꯝ ꯅꯃꯥꯟꯅꯕꯗꯣ ꯋꯥꯔꯤ ꯁꯥꯟꯅꯗꯦ ꯁꯤꯗ
ꯍꯣꯏ ꯑꯗꯨ ꯅꯪꯉꯣꯟꯗ ꯄꯩꯁꯥ ꯄꯨꯔꯛꯀꯦꯅ ꯍꯥꯏ ꯃꯥꯜꯂꯦ ꯃꯥꯗꯣ
ꯑꯩꯉꯣꯟꯗ ꯄꯩꯁꯥ ꯄꯨꯒꯦ ꯍꯥꯏꯕ
ꯍꯣꯏ ꯅꯪꯉꯣꯟꯗ
ꯎꯝ ꯄꯨꯅꯤ ꯃꯥ ꯑꯩꯉꯣꯟꯗꯒꯤ ꯄꯩꯁꯥ ꯌꯥꯝꯅ
ꯅꯪ ꯄꯤꯕ꯭ꯔꯥ ꯄꯤꯗ꯭ꯔꯥ ꯍꯪꯕꯅꯤꯅꯦ ꯑꯗꯨꯒꯤ
ꯄꯤꯗꯦꯍꯦ ꯑꯩꯒ ꯃꯥꯒ ꯄꯥꯎ ꯐꯥꯎꯅꯗ꯭ꯔꯤꯍꯦ
ꯑꯆꯥ ꯑꯦꯛꯖꯥꯝ ꯅꯨꯡꯉꯥꯏꯌꯦ ꯍꯥꯏꯔꯝꯃꯦ ꯉꯁꯤꯗꯤ ꯃꯥꯁꯨ
ꯑꯣ ꯅꯨꯡꯉꯥꯏꯔꯗꯤ ꯐꯩꯅꯦ ꯑꯩꯁꯨ ꯍꯪꯗꯦꯗ ꯇꯟꯕꯒꯤ
ꯎꯝ
ꯃꯥꯁꯨ ꯀꯩꯁꯨ ꯍꯥꯏꯔꯛꯇꯦ ꯑꯩꯁꯨ ꯍꯥꯏꯗꯦ
ꯉꯟꯅ ꯇꯨꯝꯅꯤꯡꯗꯤ ꯍꯥꯏꯗꯤ ꯍꯥꯏꯔꯝꯅꯦ ꯃꯥ ꯉꯁꯤꯗꯤ
ꯑꯣ
ꯋꯥꯔꯦ ꯐꯤꯔ
ꯇꯨꯝꯖꯔꯅꯤ
ꯅꯪ ꯅꯪꯉꯣꯟꯗ ꯀꯩꯅꯣ ꯇꯧꯔꯗꯤ ꯄꯩꯁꯥ ꯄꯨꯕ ꯌꯥꯔꯗꯤ ꯃꯥꯁꯦ ꯑꯃꯨꯛꯀ ꯇꯧꯗꯤ ꯇꯧꯋꯦꯅ ꯍꯥꯏꯗꯤ ꯍꯥꯏꯕꯅꯦꯕ
ꯎꯝ꯫
ꯑꯗꯨꯒ ꯅꯪ ꯄꯤꯗ꯭ꯔ ꯃꯥꯂꯦ
ꯑꯩꯉꯣꯟꯗ ꯀꯩꯁꯨ ꯍꯥꯏꯔꯥꯛꯇꯦꯗ
ꯎ ꯊꯝꯅꯗ꯭ꯔꯤꯕꯣ ꯉꯁꯤꯒꯤ
ꯍꯥ
ꯉꯁꯤꯒꯤ ꯀꯩꯅꯣ ꯇꯧꯗ꯭ꯔꯤꯕꯣ
ꯑꯁ ꯀꯔꯤ ꯇꯧꯕꯤꯔꯣ
ꯍꯥꯏꯕꯗꯤ ꯀꯩꯅꯣ ꯇꯧꯗ꯭ꯔꯣꯕꯅꯤꯗꯪ ꯉꯁꯤ ꯀꯔꯤꯁꯨ ꯈꯨꯝꯅꯗ꯭ꯔꯦ
ꯍ ꯑꯗꯨ ꯃꯥꯅ ꯉꯁꯥꯏ ꯍꯥꯏꯕꯗꯨꯗꯤ ꯀꯅꯥꯒꯤꯔꯣꯅꯦ ꯑꯗꯨꯗꯤ ꯄꯩꯁꯥ ꯄꯨꯔꯝꯒꯦꯅ ꯍꯥꯏꯕꯗꯨꯗꯤ
ꯑꯩꯉꯣꯟꯅ ꯔꯃꯔꯣꯏꯗ ꯍꯒꯗꯤꯦ ꯑꯣꯏꯁꯣꯅꯗꯗꯃ
ꯎꯝ
ꯅꯪ ꯅꯪꯑꯣꯏꯅ ꯄꯨꯕꯤꯈ꯭ꯔꯣ
ꯑꯩꯒꯤꯁꯨ ꯃꯤꯕꯨ ꯄꯤꯈ꯭ꯔꯕ
ꯊꯨꯑꯦ ꯅꯡ ꯁꯨ
ꯑ
ꯌꯥꯝ ꯐꯤꯅꯦ ꯄꯤꯕꯅꯦꯁꯨ
ꯍꯣꯏ
ꯎꯝ ꯅ ꯄꯤꯗꯗꯤ ꯑꯣꯏꯔꯝꯅꯦ
ꯍꯨꯝ ꯍꯨꯃ ꯍꯨꯝ
ꯎꯝ ꯈꯗꯤ ꯄꯤꯅꯤ ꯍꯥꯏꯔ ꯏꯇꯦ ꯍꯥꯏꯥꯟꯅ ꯆꯥꯡꯪꯕꯅ ꯑꯩ ꯆꯪꯕꯒ ꯑꯗꯨꯝ ꯂꯣꯏꯁꯟꯕꯅ ꯍꯜꯂꯦꯅꯦ
ꯌꯦꯟꯕꯤꯈ꯭ꯔꯦ ꯉꯥꯁꯤ ꯂꯣꯏꯅ ꯌꯦꯟꯕꯤꯈ꯭ꯔꯦ ꯑꯩꯁꯨ ꯉꯁꯤ ꯄꯣꯠ ꯆꯩ ꯂꯣꯏꯅ ꯂꯩꯔꯦꯗ
ꯑꯗꯨꯅꯦ ꯄꯣꯠꯆꯩ ꯂꯣꯏ ꯂꯩꯕꯒꯤꯀꯣ ꯂꯦꯝꯍꯧꯗꯦꯕ ꯍꯌꯦꯡꯗꯣ ꯂꯤꯁꯤꯡ ꯀꯩꯅꯣ ꯈꯛꯇ ꯂꯦꯝꯃꯦ ꯋꯥꯟ ꯈꯛꯇ ꯂꯦꯝꯃꯦ ꯑꯗꯨꯁꯨ ꯍꯌꯦꯡ ꯕꯖꯥꯔꯗ ꯊꯣꯛꯑꯒꯥ ꯁꯟꯁꯀ꯭ꯔꯤꯟ ꯑꯃ ꯂꯩꯕꯗ ꯑꯗꯨꯝ ꯂꯣꯏꯈ꯭ꯔꯦ ꯑꯩꯅ ꯇꯩꯕ ꯁꯟꯁꯀꯔꯤꯟꯗ ꯐꯥꯔꯃꯥꯁꯤ ꯁꯤꯅꯦꯕ ꯀꯣ
ꯑ
ꯑꯗꯨꯗꯤ ꯅꯥꯏꯟ ꯍꯟꯗ꯭ꯔꯦꯠ ꯀꯌꯥꯔ ꯑꯣꯏꯕꯅꯦꯕ ꯑꯗꯨꯝ ꯂꯣꯏꯈ꯭ꯔꯅꯤ ꯇꯩꯗꯕ ꯌꯥꯗꯕ
ꯁꯥ ꯑꯩꯈꯣꯏꯗꯤ ꯑꯗꯨꯒꯨꯝꯕꯗꯤ ꯇꯩꯗꯕ ꯀꯥꯏꯔꯦꯍꯦ ꯑꯗꯨꯒꯤ ꯑꯣꯏꯔꯝꯅꯤꯅ ꯑꯩꯈꯣꯏꯒꯤ ꯏꯁꯀꯤꯟ ꯒ꯭ꯂꯣ ꯑꯣꯏꯕꯗ
ꯎꯝ ꯃꯥꯅꯦ ꯅꯨꯄꯥꯁꯨ ꯏꯁꯀꯤꯟ ꯀꯦꯌꯔ ꯇꯧꯒꯗꯕꯅꯤꯅꯦ
ꯑꯦ ꯀꯣꯛ ꯀꯣ - ꯀꯣ - ꯀꯣ ꯀꯣꯛꯇꯣ ꯌꯥꯎꯗ꯭ꯔꯦ ꯑꯗꯨꯗꯤ
ꯎꯝ ꯌꯥꯎꯗ꯭ꯔꯁꯨ ꯇꯩꯒꯗꯕꯅꯤꯅꯦ